ꯇꯥꯏ ꯇꯥꯏꯕꯤ
ꯑꯁ ꯑꯩ ꯍꯌꯦꯡꯅꯦ ꯂꯦꯝꯅ ꯆꯠꯇꯧꯕ ꯑꯃ ꯂꯩꯌꯦ ꯍꯥ
ꯎꯝ ꯅꯪ ꯆꯠꯈꯤꯗꯣꯔꯦ ꯈꯩꯗꯣꯛꯀꯧꯕ
ꯎꯝ ꯀꯩꯅꯣ ꯇꯧꯕ꯭ꯔꯣ ꯅꯪ ꯀꯩ ꯅꯨꯃꯤꯠꯇ ꯂꯥꯛꯇꯣꯏꯅꯣ
ꯑꯩꯔꯣ ꯎ ꯄꯔꯤꯈꯥ ꯍꯥꯏꯗꯣꯛꯄꯒꯤ ꯆꯦꯗꯨ ꯂꯧꯔꯒ
ꯎꯝ
ꯎꯝ ꯑꯗꯨꯒ ꯈꯪꯅꯤ ꯑꯗꯨ ꯂꯥꯎꯕ ꯑꯣꯏꯅ ꯂꯥꯛꯀꯅꯤ ꯑꯦ ꯑꯩ ꯅꯉꯣꯟꯗ ꯍꯪꯒꯦ ꯇꯧꯕꯅꯦ ꯆꯦ ꯂꯧꯕ ꯑꯣꯏꯅꯅꯦ ꯑꯗꯨꯒꯤ ꯂꯥꯛꯄꯅꯤ ꯇꯥꯡ ꯇꯔꯥꯃꯔꯤ ꯇꯔꯥꯃꯉꯥ ꯁ꯭ꯋꯥꯏꯗ ꯑꯣꯏꯅ ꯂꯥꯛꯇꯧ ꯃꯥꯜꯜꯂꯤꯦ
ꯑꯣ ꯑꯗꯨꯅ ꯍꯌꯦꯡ ꯌꯦꯡꯉꯔꯣꯏꯀꯣ
ꯄ ꯌꯦꯡ ꯉꯔ
ꯎ ꯃꯤ ꯁꯨꯠ꯭ꯔꯦ ꯑꯗꯨꯗꯤ
ꯁꯨꯗꯦ ꯑꯃꯗꯣ ꯅꯪ ꯂꯥꯛꯀꯅꯤꯅ ꯉꯥꯏꯖꯔꯤꯕꯅꯤ
ꯎꯝ ꯑꯩꯕꯨꯗꯤ ꯑꯩ ꯉꯁꯤ ꯆꯠꯀꯦ ꯇꯧꯔꯝꯕꯅꯦ ꯑꯗꯨꯗ ꯑꯩꯒꯤ ꯍꯥꯟꯅ ꯃꯍꯩ ꯇꯝꯃꯝꯕꯗꯒꯤ ꯑꯣꯖꯥꯗꯒꯤ ꯆꯦ ꯆꯥꯡ ꯈꯔ ꯂꯧꯗꯧꯕ
ꯎꯝ
ꯑꯣꯖꯥꯗꯣ ꯉꯁꯤ ꯂꯥꯛꯇꯦ ꯍꯌꯦꯡ ꯂꯥꯛꯀꯅꯤ ꯍꯥꯏꯕ ꯍꯌꯦꯡꯗꯣ ꯎꯝ ꯅꯪꯅꯕ ꯆꯠꯂꯅꯤ ꯑꯗꯨꯒ ꯑꯩꯈꯣꯏꯒꯤ ꯍꯧꯖꯤꯛ ꯍꯧꯖꯤ ꯇꯝꯃꯤꯕ ꯑꯣꯖꯥꯗꯨꯅ ꯊꯥꯔꯛꯄꯗ ꯄꯨꯡ ꯇꯔꯥꯃꯥꯊꯣꯏ ꯃꯃꯥꯡꯗ ꯂꯥꯛꯎ ꯍꯥꯏꯗꯅ
ꯍꯣꯏ
ꯑꯗꯨꯒꯤ ꯑꯗꯨ ꯅꯪꯅꯕꯁꯨ ꯑꯃꯨꯛ ꯆꯠꯇ ꯌꯥꯔꯣꯏ ꯍꯌꯦꯡꯕꯨꯗꯤ ꯆꯠꯂꯅꯤ ꯁꯣꯏꯗꯅ ꯆꯠꯇ ꯌꯥꯔ ꯈꯪꯗꯦꯗ ꯄꯩꯁꯥ ꯍꯨꯟꯗꯣꯛꯄꯅꯦ ꯆꯠꯇꯣꯏ
ꯄꯥꯝꯃꯩꯌꯦ ꯀꯩꯗꯤ ꯎꯄꯥꯏ ꯂꯩ
ꯎꯝ
ꯐꯪꯕꯒ ꯆꯠꯄꯅ ꯍꯥꯟꯗꯣꯏꯅꯤ
ꯑꯁꯃꯥꯅꯤ ꯂꯤꯁꯤꯡ ꯑꯃꯒ ꯆꯥꯇ꯭ꯔꯦꯠ ꯅꯠꯇ꯭ꯔꯣ
ꯃꯥꯅꯦꯃꯅꯕꯤ
ꯅꯪ ꯌꯨꯝꯗ ꯍꯥꯏꯗ꯭ꯔꯦ
ꯎꯝ ꯍꯥꯏꯗꯦ ꯍꯥꯏ ꯌꯥꯕꯣꯟꯇꯦ ꯁꯤ ꯍꯥꯏꯔꯗꯤ
ꯍꯅꯨ ꯀꯅ
ꯆꯨꯝꯅ ꯉꯥꯡꯕꯤꯔꯣꯏ ꯑꯩ
ꯎꯝ ꯅꯪꯒꯤꯗꯤ ꯁꯤꯅ ꯂꯣꯏꯔꯕ ꯅꯠꯇ꯭ꯔꯣ
ꯂꯣꯏꯔꯦ ꯂꯣꯏꯔꯦ ꯑꯗꯨꯕꯨꯗꯤ
ꯎꯝ ꯑꯗꯨꯗꯤ ꯌꯥꯔꯦ ꯅꯪ ꯑꯗꯨꯝ ꯑꯩꯅ ꯇꯧꯔꯛꯑꯁꯨ ꯌꯥꯔꯅꯤ
ꯎꯝ ꯌꯥꯔꯅꯤ ꯑꯩꯒꯤ ꯑꯃ ꯋꯥꯠꯂꯤꯌꯦ
ꯀꯝꯕ
ꯄꯨꯡꯅꯧ ꯅꯧꯕꯗꯣ
ꯀꯩꯅꯩꯅꯣ ꯅꯪ
ꯌꯥꯔꯦ ꯀꯣꯟꯅ ꯀꯣꯟꯅ ꯁꯥꯟꯅꯔꯁꯦ ꯑꯁ ꯑꯩꯒꯤ ꯏꯃꯥꯁꯤꯅꯅꯦ ꯑꯩꯒꯤ ꯏꯃꯥꯥꯁꯦ ꯌꯥꯝ ꯂꯥꯡꯉꯦ
ꯅꯈꯣꯏꯒꯤꯁꯨ ꯅꯥꯀꯟꯗ ꯇꯝꯂꯝꯝꯃꯦ ꯍꯧꯖꯤꯛꯄꯨꯗꯤ ꯈꯔ ꯐꯈ꯭ꯔꯥ
ꯑꯉꯥꯡ ꯑꯃ ꯂꯩꯌꯦ ꯃꯈꯣꯏꯁꯤꯗ ꯑꯗꯨꯒ ꯑꯗꯨꯝ ꯃꯥ ꯂꯩꯇꯅꯤꯅꯦꯥꯡ ꯑꯗꯨꯅꯗꯅꯦ ꯂꯩ ꯅꯨꯡꯕꯨꯗꯤ ꯅꯨꯡꯉꯥꯏꯕ꯭ꯔꯇ ꯑꯣꯏꯔꯁꯨ ꯁꯤꯒꯤ ꯃꯇꯥꯡꯁꯤꯅ ꯈꯤꯇꯪ
ꯑꯗꯨꯅꯦ ꯑꯩꯁꯨꯅꯦ
ꯃꯤꯈꯜ ꯇꯥꯎꯥ
ꯐꯣꯜ ꯇꯥꯗꯦ ꯑꯩꯗꯤ ꯇꯥꯕ꯭ꯔꯥ
ꯑꯗꯦ
ꯎ ꯇꯥꯗ ꯑꯩ ꯈꯔ ꯀꯩꯅꯣ ꯇꯧꯋꯦ
ꯅꯪ ꯂꯣꯡ ꯊꯨꯡꯉꯦ
ꯎꯝ ꯂꯣꯛꯒꯤ ꯊꯣꯡꯉꯦ ꯂꯣꯛ ꯈꯨꯕ ꯅꯪꯒꯤꯅꯦ ꯑꯃ ꯗꯥꯏꯔꯦꯛ ꯑꯁꯦꯡꯕ ꯑꯃꯈꯛ ꯑꯩꯈꯣꯏꯒꯤ ꯇꯝꯃꯝꯕ ꯃꯍꯩꯁ ꯪ ꯆꯍꯤ ꯑꯍꯨꯝ ꯇꯝꯃꯝꯕꯗꯨꯗ ꯑꯩ ꯂꯧꯕꯗꯨꯒꯤ ꯆꯦ ꯊꯥꯖꯟꯅꯕ ꯃꯥꯒꯤ ꯁꯣꯏ ꯂꯧꯅꯕ ꯆꯦꯗꯣ ꯅꯪꯉꯣꯟꯗ ꯂꯩꯕ꯭ꯔꯣ
ꯑꯁ ꯂꯦ
ꯝ ꯇꯥꯗꯦ ꯇꯥꯗꯦ
ꯀꯥꯗꯋꯥ
ꯍꯥꯏꯗꯤ
ꯑꯗꯨꯒꯤꯗꯣ ꯑꯩꯉꯣꯟꯗ ꯅꯍꯥꯟꯋꯥ ꯏꯌꯥꯝꯕ ꯑꯃꯅ ꯊꯥꯔꯛꯄꯩ ꯂꯩꯒꯤꯈꯤꯕꯅꯦ ꯑꯩ ꯌꯦꯡꯒꯦ ꯍ
ꯎꯝ
ꯍꯏ ꯄꯤꯛꯅꯤꯛ ꯍꯗꯤ ꯑ ꯂꯥꯅꯤ
ꯑꯗꯨꯗꯨꯒꯤ ꯑ
ꯂꯩꯔꯗꯤ ꯑꯩꯉꯣꯟꯗ ꯊꯔꯛꯑꯣꯕ ꯑꯩꯁꯨ ꯂꯥꯛꯄꯗ ꯑꯗꯨꯒꯤ ꯁꯣꯏꯗꯣ ꯂꯧꯔ ꯂꯥꯛꯁꯤꯔ ꯇꯧꯕ
ꯎꯝ ꯂꯩꯗꯤ ꯂꯩꯈꯤꯕꯅꯦ ꯑꯗꯨ ꯊꯤꯒꯦ ꯅꯍꯥꯟꯋꯥ ꯑꯩ ꯊꯥ ꯑꯍꯨꯝ ꯃꯔꯤ ꯃꯃꯥꯡꯒꯤ ꯋꯥꯅꯦꯕ
ꯑꯩꯉꯣꯟꯗꯁꯨ ꯂꯩꯈꯤꯕꯅꯦꯕ
ꯑꯥ
ꯑꯗꯨ ꯊꯤꯐꯝ ꯑꯃ ꯈꯪꯗ꯭ꯔꯦ ꯑꯃꯨꯛ ꯑꯩꯅ ꯑꯗꯨꯗ ꯆꯪꯉꯒ ꯌꯦꯡꯁꯤꯔꯥꯅ ꯇꯧꯕ
ꯏꯌꯥꯝꯕ ꯑꯃꯗ ꯊꯥꯔꯛꯕꯨꯗꯤ ꯌꯥꯗꯣꯏꯅꯦꯕ ꯑꯗꯨ ꯏꯌꯥꯝꯕꯒꯤ ꯃꯥꯒꯤ
ꯑꯗꯨꯗꯣ ꯍꯧꯖꯤꯛ ꯑ ꯍꯧꯖꯤꯛ ꯃꯤꯈꯜ ꯇꯧꯗꯣꯏꯁꯤꯅ ꯍꯧꯖꯤꯛꯀꯤ ꯏ ꯍ ꯋꯥꯕꯒꯥꯏꯒꯤ ꯃꯥꯒꯤ
ꯎ
ꯅꯨꯄꯥꯒꯤꯗꯤ ꯅꯣꯡꯃꯗ ꯑꯗꯨꯝ ꯂꯧꯊꯣꯛꯑꯦ ꯍꯥꯏꯌꯦ
ꯃꯣꯏ ꯉꯝꯃꯗꯤ ꯑꯗꯨꯝ ꯌꯥꯕꯅꯦ ꯅꯪꯅ ꯀꯩꯒꯤꯅꯣ ꯄꯜ ꯂꯩꯗꯨꯕꯣ ꯅꯪꯅ ꯄꯜꯂꯛꯏꯗꯣ ꯀꯩꯗꯧꯧꯕꯅꯣ
ꯑꯩ ꯂꯧꯊꯣꯛꯒꯦꯗꯧꯅꯤ
ꯎꯝ
ꯀꯥꯏꯗꯒꯤ ꯀꯨꯏꯔꯦ ꯀꯩꯅꯣ ꯂꯣꯏꯈꯤꯕꯗꯤ ꯁꯨꯡꯧꯗꯤ ꯂꯧꯊꯣꯛꯇꯦ ꯅꯍꯥꯟ ꯇꯝꯃꯤꯀꯥꯟꯗ ꯂꯧꯊꯣꯛꯄꯁꯨ ꯂꯧꯊꯣꯛꯍꯧꯦ ꯗ
ꯊꯧꯁꯥꯔꯨꯗꯕꯅꯦ ꯑꯩꯈꯣꯏꯅ
ꯑꯗꯨꯅꯦ ꯁꯤꯒꯤꯁꯨ ꯑꯃꯨꯛ ꯂꯧꯊꯣꯛꯇ꯭ꯔꯗꯤ ꯑꯃꯨꯛ ꯌꯥꯔꯛꯑꯔꯣꯏ ꯁꯤꯒꯤꯁꯨ ꯁꯤꯒꯤꯅ ꯑꯃꯨꯛ ꯍꯣꯏ ꯇꯞꯅ ꯂꯧꯊꯣꯛꯑꯁꯨ ꯍꯥꯟꯅ ꯑꯃꯗꯨꯏꯗꯣ ꯍꯥꯟꯅꯛꯇ ꯂꯧꯊꯣꯛꯀꯦꯗꯧꯅꯦ
ꯑꯗꯨꯅꯤ ꯈꯪꯗꯦꯗ ꯒ꯭ꯌꯥꯟ ꯭ꯌꯥꯟ ꯇꯥꯖꯗꯦ ꯇꯧꯔꯤꯁ ꯑꯃꯒꯤ ꯑꯃ ꯑꯃꯒꯤ ꯑꯃ
ꯅꯪ ꯄꯔꯤꯈ꯭ꯌꯥ ꯑꯗꯨ ꯊꯥꯗꯣꯏꯗꯨꯗꯤ ꯇꯔꯤ ꯀꯌꯥ ꯊꯣꯛꯀꯦ
ꯃꯊꯥꯁꯦ ꯑꯗꯨꯝ ꯁꯥꯜꯂꯦ
ꯍꯥ ꯅꯪ ꯇꯔꯤꯛ ꯀꯌꯥꯗ ꯇꯔꯤꯛ ꯀꯌꯥꯗ ꯊꯣꯛꯀꯦ ꯍꯥꯏꯕ ꯑꯃꯗꯨꯗꯤ
ꯀꯟꯗ
ꯀꯨꯟꯗ ꯀꯨꯏꯗ꯭ꯔꯦ
ꯑꯍꯥꯟꯕ ꯖꯇ꯭ꯔꯥ ꯍꯨꯟꯕ ꯅꯨꯃꯤꯠꯇꯅꯦ ꯑꯩꯒꯤ ꯇꯥꯔ
ꯎꯝ ꯅꯪꯒ ꯀꯅꯥꯒ ꯃꯤ ꯀꯌꯥꯝ ꯌꯥꯝꯕ ꯃꯤꯅ ꯌꯥꯝꯗ꯭ꯔꯣ
ꯑꯩꯈꯣꯏ ꯑꯍꯨꯝꯗꯤ ꯈꯪꯉꯦ
ꯑꯇꯩꯁꯨ ꯈꯔ ꯀꯩꯅꯣ ꯇꯧꯔꯅꯤ
ꯍꯥꯥ
ꯑꯇꯩꯁꯨ ꯌꯥꯎꯔꯝꯗꯧꯗꯤ ꯃꯥꯜꯂꯦꯕ
ꯎꯝ ꯎꯝ ꯑꯩꯅ ꯈꯟꯕꯗꯗꯤ ꯑꯩꯈꯣꯏ ꯑꯍꯨꯝꯗꯪꯗꯤ ꯈꯪꯉꯦ ꯑꯇꯩꯗꯤ ꯇꯥꯗꯦ ꯄꯥꯛꯔꯅꯔ ꯁꯤꯒꯤꯁꯤ
ꯎꯝ ꯎ ꯑꯗꯨ ꯂꯣꯏꯔꯝꯕꯁꯨ ꯌꯥꯏ
ꯎꯝ ꯑꯣꯖꯥꯗ ꯍꯪꯉꯒ ꯎ ꯀꯩꯅꯣ ꯄꯥꯅꯕ ꯈꯔ ꯍꯪꯗ꯭ꯔꯗꯤ
ꯎꯝ ꯑꯁ ꯀꯅꯥꯅ ꯍꯥꯏꯕꯤꯔꯨꯒꯗꯣꯏꯕ꯫
ꯅꯠꯇ꯭ꯔꯗꯤ ꯀꯩ ꯄꯥꯗꯣꯏꯅꯣꯁꯨ ꯈꯪꯗꯦ ꯁꯤꯒꯤ ꯃꯇꯥꯡꯁꯦ ꯍꯟꯗꯛꯇꯤ ꯇꯝꯁꯨ ꯇꯝꯗꯦ ꯍꯥꯏ꯫
ꯎꯝ ꯇꯝꯗꯤ ꯍꯥꯏꯌꯦ ꯑꯗꯨ ꯀꯅꯥꯅꯅꯣ ꯁꯦꯝꯗꯣꯏꯁꯦ꯫ ꯑꯩꯒꯤ ꯇꯥꯕ ꯃꯤꯗꯨꯅ ꯁꯦꯝꯗꯣꯏꯔꯥ ꯅꯠꯇ꯭ꯔꯒ ꯑꯈꯣꯏꯒꯤ ꯃꯀꯣꯛꯇꯨꯅ ꯁꯦꯝꯗꯣꯏꯖꯥꯠꯂꫭ꯫
ꯈꯪꯗꯤꯌꯦ ꯃꯀꯣꯛꯇꯨ ꯅꯪꯒꯤ ꯇꯥꯕꯗꯨꯗ ꯍꯌꯦꯡ ꯑꯗꯨꯝ ꯍꯪꯑꯒꯦ꯫ ꯃꯥꯒ ꯎꯅꯗꯣꯏꯅꯤꯅ꯫
ꯑꯗꯨꯕꯨꯗꯤ ꯌꯥꯅꯤꯗ ꯈꯔ ꯁꯤꯟꯗꯣꯛ ꯁꯤꯟꯖꯤꯟꯗꯤ꯫
ꯑꯗꯨꯕꯨꯗꯤ ꯂꯩꯕꯨ ꯂꯩꯔꯗꯤ ꯑꯗꯨꯝ ꯌꯥꯈ꯭ꯔ ꯄꯣꯠꯅ
ꯎꯝ ꯅꯪ ꯍꯣꯠꯅꯒꯦ ꯍꯥꯏꯔꯣ ꯑꯃꯗꯣ꯫
ꯑꯦ ꯍꯣꯠꯅꯗ꯭ꯔꯗꯤ ꯉꯝꯃꯣꯟꯗꯦ ꯀꯥꯏꯗꯒꯤ꯫
ꯎꯝ ꯑꯗꯨ ꯑꯗꯨ ꯍꯩꯔꯀꯥꯟꯗ ꯅꯨꯡꯉꯥꯏꯔꯀꯥꯟꯗ ꯂꯣꯏꯍꯟꯈ꯭ꯔ ꯉꯃꯣꯏꯅ
ꯑꯗꯨꯅꯦꯁꯦ ꯈꯔ ꯌꯥꯝ ꯀꯨꯏꯅ ꯀꯩꯅꯣ ꯇꯧꯔꯗꯤ ꯕꯦꯃ ꯂꯩꯔꯦ ꯇꯝꯃꯤꯈꯩꯁꯦ ꯇꯝꯗꯧ ꯃꯟꯖꯜꯂꯛꯇ꯭ꯔꯦ꯫
ꯑꯁꯦꯡꯕ ꯑꯆꯧ ꯑꯆꯧꯕ ꯄꯔꯤꯈꯥꯗꯨ ꯁꯨꯃꯥꯏꯅ ꯇꯧꯔꯗꯤ ꯌꯦꯡꯉꯣ꯫
ꯑꯗꯨꯒꯤ ꯀꯣꯛꯇꯨꯗ ꯗꯨꯝ ꯂꯩꯈ꯭ꯔꯦ ꯍꯥꯏꯕ꯫
ꯎꯝ꯫ ꯌꯥꯗꯦꯀꯣ ꯀꯣꯛꯁꯦ꯫
ꯎꯝ꯫
ꯑꯇꯣꯞꯄꯒꯤꯁꯨ ꯑꯦ ꯍꯧꯖꯤꯛ ꯑꯈꯣꯏꯒꯤ ꯊꯕꯛ ꯈꯜꯂꯒ ꯆꯪꯈꯤꯕ ꯃꯣꯏ ꯑꯅ ꯅꯤꯁꯨ ꯊꯣꯛꯂꯛꯇꯣꯔꯤꯅ ꯍꯧꯖꯤꯛ ꯄꯩꯁꯥꯒꯗꯤ ꯂꯣꯏꯔꯅꯤ
ꯑꯁꯦꯡꯕ ꯃꯣꯏ ꯆꯪꯈꯤꯕꯗꯣ ꯑꯁ ꯑꯩ ꯆꯪꯉꯝꯃꯁꯨ ꯁꯨꯃꯥꯏꯅ ꯇꯧꯗꯣꯏꯁꯦ꯫
ꯏꯃꯥꯟ ꯑꯗꯨꯒꯤ ꯊꯣꯛꯂꯛꯄ ꯄꯩꯁꯥꯗꯨꯅ ꯍꯦꯟꯅ ꯌꯥꯝꯈ꯭ꯔꯦ꯫
ꯌꯥꯝꯈ꯭ꯔꯦ ꯃꯣꯏ ꯊꯥꯒꯤ ꯄꯩꯁꯥꯁꯨ ꯐꯪꯉꯝꯃꯤꯔꯣꯏ ꯍꯧꯖꯤꯛ꯫
ꯑꯦ ꯏꯟꯊꯤ ꯅꯨꯡꯉꯥꯏ ꯐꯪꯉꯝꯃꯣꯏꯌꯦ꯫
ꯏꯃꯥꯟꯅꯕꯤ ꯑꯗꯨꯗ ꯆꯪꯕ ꯌꯥꯎꯕ ꯑꯃ ꯑꯃꯅ ꯊꯥꯒꯠꯂꯛꯄꯗꯣ ꯃꯥ ꯆꯤꯟꯖꯥꯛꯀꯤ ꯃꯇꯥꯡꯒꯤ ꯏꯃꯥꯟꯅꯕꯤꯗꯣ ꯃꯥꯒꯤ ꯁꯦꯠꯇꯒꯤ ꯃꯣꯏꯒꯤ ꯃꯐꯝꯗꯨꯒꯤ ꯐꯤꯔꯣꯜꯗꯣ ꯑꯗꯨꯒꯤꯗꯣ ꯀꯩꯅꯣꯝ ꯏꯇꯧ ꯇꯧꯏꯉꯣ ꯃꯆꯨꯒ꯫
ꯀꯔꯝꯕ ꯃꯐꯝꯒꯤ ꯐꯤꯔꯣꯜ ꯍꯥꯏꯗꯤ꯫
ꯃꯣꯏꯒꯤ ꯊꯕꯛ ꯇꯧꯐꯝꯗꯨꯒꯤ ꯇꯣꯉꯥꯟꯅ ꯃꯣꯏꯒꯤ ꯐꯤꯔꯣꯜ ꯄꯤꯗꯅ꯫
ꯑꯥ ꯑꯥ꯫
ꯑꯗꯨꯅ ꯃꯥꯅ ꯊꯥꯒꯠꯂꯛꯄ ꯑꯩꯅ ꯎꯕ ꯃꯌꯥꯝꯒꯤ ꯌꯦꯡꯐꯝꯗ꯫
ꯎꯝ꯫
ꯑꯗꯨꯒꯤꯗꯨꯗ ꯈꯪꯗꯦ ꯐꯖꯗꯦ꯫
ꯀꯔꯝꯕ ꯩꯖꯅꯣ ꯈꯔ ꯅꯣꯏꯇꯛ ꯇꯧꯕꯤꯗꯨꯒꯤꯗꯨꯔꯣ꯫
ꯍꯣꯏ-ꯍꯣꯏ ꯅꯣꯏꯇꯛ ꯇꯧꯕꯤꯗꯨ ꯃꯤ ꯑꯍꯨꯝꯗꯨꯒꯤ ꯃꯤ ꯃꯆꯥꯗꯣ꯫
ꯑꯣ ꯑꯍꯨꯝꯗꯨꯒꯤ ꯃꯤ ꯃꯆꯥꯗꯣ ꯈꯪꯉꯦ-ꯈꯪꯉꯦ ꯑꯗꯨꯗꯤ ꯃꯥꯗꯤ ꯑꯗꯨꯝ ꯄꯪꯊꯥ ꯊꯒꯠꯂꯩ꯫
ꯎꯝ ꯃꯥ ꯊꯥꯒꯠꯂꯦ ꯎꯝ ꯑꯩ ꯉꯔꯥꯡ ꯎꯔꯝꯃꯦ꯫ ꯑꯗꯨ ꯑꯁ ꯈꯪꯗꯦꯗ ꯇꯧꯗꯣꯔꯤꯁꯦ ꯂꯨ ꯔꯦ ꯌꯥꯝꯅ ꯍꯧꯖꯤꯛ ꯃꯇꯝꯁꯤꯗ
ꯎꯝ ꯄꯩꯁꯥ ꯊꯧꯋꯦꯌꯦ꯫
ꯑꯥ ꯑꯥ ꯊꯧꯔꯝꯅꯤ ꯑꯩꯁꯨ ꯉꯔꯥꯡ ꯇꯧꯔꯛꯑꯝꯃꯦ ꯑꯩꯅ ꯄꯥꯏꯗꯕ꯫
ꯑꯦ ꯑꯩꯉꯣꯟꯗ ꯇꯧꯔꯛꯇꯦ ꯃꯥ ꯑꯩ ꯂꯩꯇꯦ ꯈꯪꯕꯩꯔꯒꯩꯅꯣ꯫
ꯎꯝ ꯑꯩꯗꯣ ꯀꯔꯝ ꯀꯥꯟ ꯂꯥꯛꯇꯣꯏꯅꯣ ꯍꯪꯉꯦ ꯍꯥꯏꯈꯤꯕꯅꯤ ꯉꯁꯥꯏ꯫ ꯀꯅꯥꯅꯣꯝꯗ ꯊꯧꯅꯤꯡ ꯊꯊꯧꯖꯅꯤ ꯑꯩꯈꯣꯏ ꯃꯌꯥꯝ ꯃꯥꯟꯅꯔꯒ ꯄꯩꯁꯥ ꯇꯥꯍꯟꯁꯦ
ꯍꯣꯢ ꯑꯗꯨꯒ ꯒ꯭ꯌꯥꯟ ꯇꯥꯗꯦ ꯍꯥꯏꯗꯤ ꯀꯩꯅꯣ ꯑꯃꯗꯨꯅ ꯇꯨꯝꯃꯤꯀꯥꯟꯗ ꯂꯥꯛꯑꯦ ꯑꯦ ꯑꯗꯨꯗꯨꯒ ꯀꯩꯅꯣꯅ ꯀꯩ ꯍꯥꯏꯈꯔꯦ ꯃꯥꯗꯤ ꯀꯥꯡꯈꯟꯗꯣ ꯍꯧꯒꯠꯇ꯭ꯔꯤꯕ ꯑꯩꯒꯤ ꯀꯥꯡꯈꯟꯗ ꯑꯃ ꯀꯨꯞꯄꯗꯣ ꯀꯨꯞꯄꯒ ꯂꯩꯔꯤ ꯀꯥꯟꯁꯤꯗ ꯃꯥꯒꯤ ꯂꯩꯃꯤꯟꯅꯕ ꯑꯅꯤꯗꯨꯗ ꯀꯩꯅꯣ ꯇꯧꯏ ꯊꯧꯔꯝꯃꯦ
ꯑꯗꯨ ꯊꯧꯔꯤꯉꯩꯗ ꯑꯣꯏꯔꯝꯅꯦꯕ ꯉꯁꯥꯏ ꯋꯥꯔꯤ ꯁꯥꯟꯅꯔꯝꯃꯦꯕ ꯏꯕꯥꯅꯤꯁꯦ
ꯎꯝ
ꯑꯗꯨꯒꯅꯦ ꯃꯔꯤ ꯀꯟꯅ ꯁꯥꯟꯅꯔꯤꯉꯩꯗ ꯃꯥꯒꯤ ꯑꯃ ꯄꯨꯡꯂꯥꯎ ꯂꯥꯎꯔꯒ ꯉꯥꯡꯕꯤꯗꯣ
ꯎꯝ
ꯑꯗꯨ ꯇꯧꯁꯤꯜꯂꯛꯑꯕ ꯀꯌꯥꯝ ꯌꯦꯠꯂꯤ ꯈꯪꯕ꯭ꯔꯥ ꯁꯥꯟꯅꯔꯤꯉꯩ ꯃꯅꯨꯡꯗꯨꯗ ꯃꯈꯣꯟ ꯉꯥꯛꯇ
ꯑꯗꯨꯒ ꯑꯗꯨꯗꯨꯒ ꯀꯩꯅꯣ ꯇꯧꯋꯦ ꯑ ꯃꯉꯣꯟꯗꯗꯤ ꯍꯥꯏꯔꯝꯗ꯭ꯔꯦ ꯂꯩꯗꯕ ꯑꯣꯏ ꯅꯤꯡꯗꯅ
ꯎꯝ ꯀꯥꯡꯒꯅ ꯀꯜꯍꯧꯔꯦ ꯃꯥ
ꯀꯥꯡꯈꯠꯅ ꯀꯟꯍꯧꯔꯑꯦ ꯑꯗꯨꯗꯨꯒ ꯃꯥꯁꯤ ꯇꯨꯝ ꯏꯜꯂꯑꯦ ꯑꯗꯨꯗꯒꯤ ꯃꯌꯥ ꯊꯦꯡꯕ ꯀꯝꯇ ꯊꯣꯛꯇꯦ ꯁꯦꯡꯕ ꯂꯣꯏꯕ ꯀꯨꯏꯗ꯭ꯔꯤ ꯏ ꯏ ꯑꯃ ꯆꯠꯄ ꯉꯥꯏꯕꯗ ꯊꯧꯔꯛꯑꯅꯤ ꯍꯥꯏꯕ ꯏ
ꯍꯣꯏ ꯊꯣꯂꯥꯗꯤ ꯑꯗꯨꯝ ꯊꯧꯔꯗꯣꯏꯅꯦ ꯑꯩꯈꯣꯏꯗꯤꯅ ꯍꯦꯟꯅ ꯑꯃꯨꯛ ꯊꯧꯔꯛꯇꯣꯏꯅꯦ ꯅꯠꯇ꯭ꯔꯥ
ꯍꯣꯢ
ꯑꯩꯈꯣꯏ ꯑꯉꯥꯡ ꯂꯥꯡꯕꯁꯦ ꯇꯥꯕ꯭ꯔꯥ
ꯇꯥꯗꯤ
ꯑꯩ ꯏꯅꯥꯎꯄꯤꯁꯤꯅ ꯈꯔ ꯍꯦꯜꯂꯦ ꯑꯉꯥꯡꯗꯒꯤ
ꯎꯝ ꯇꯧꯔꯅꯤ ꯈꯉ
ꯊ
ꯑꯁ ꯑꯩꯈꯣꯏ ꯀꯩꯅꯣꯗꯣ ꯍꯧꯖꯤꯛ ꯀꯟꯅ ꯑꯗꯨꯒꯤ ꯆꯤꯡꯊꯣꯛꯄꯩꯗꯣ ꯑꯩ ꯍꯪꯉꯒꯦ ꯍꯪꯉꯛꯀꯦ ꯅꯪꯅꯁꯨ ꯍꯥꯏꯐꯦꯠ ꯍꯪꯉꯛꯑꯣ ꯑꯩꯅꯁꯨ ꯑꯗꯨꯒꯤꯗꯣ ꯂꯩꯔꯗꯤ ꯊꯧꯔꯛꯑꯣ ꯍꯥꯏꯒꯦ
ꯎ ꯅꯣꯏ ꯃꯅꯥꯛꯀꯤꯗꯨꯔꯥ ꯑꯃ ꯃꯤꯈꯜꯒꯤꯗꯣ
ꯍꯥꯥ
ꯃꯤꯈꯜꯒꯤꯗꯨꯗꯔꯣ ꯍꯪꯗꯣꯏꯔꯣ ꯎꯝ ꯍꯪꯖꯦꯜ ꯂꯣꯏ ꯏꯃꯥꯟꯅꯕꯤ
ꯍꯥꯟꯅꯒꯤ ꯈꯪꯅꯕꯗꯨꯗꯅꯦꯍꯦ ꯍꯪꯗꯣꯏꯁꯦ
ꯎꯝ ꯃꯣꯏꯒꯤꯁꯨ ꯍꯟꯗꯛ ꯊꯣꯛꯇ ꯑꯣꯏꯔꯕꯅꯤꯅ
ꯃꯃꯥꯡꯗ ꯃꯃꯥꯡꯗ ꯀꯩꯝ ꯃꯌꯥꯝꯅ ꯊꯥꯗꯕꯤꯈꯤꯗꯕ ꯑꯗꯨꯗꯒꯤ ꯐꯪꯈꯤꯗꯕ ꯅꯨ
ꯃꯥꯅ ꯍꯧꯖꯤꯛ ꯑꯩꯈꯣꯏ ꯂꯝꯗꯝꯁꯤꯒꯤ ꯃꯀꯣꯛ ꯑꯣꯏꯗꯥꯏꯅꯦ ꯃꯣꯏꯒꯤꯗꯨꯒꯤ
ꯀꯅꯥꯅꯨ
ꯅꯣꯏꯒꯤ ꯑꯃ ꯅꯣꯏ ꯇꯥꯃꯣ ꯑꯃ ꯂꯩꯕꯗꯣ ꯑꯗꯨꯒꯤ
ꯑꯣ ꯑꯩꯈꯣꯏ ꯂꯩꯀꯥꯏꯗꯣꯏꯗꯨꯔꯣ
ꯎꯝ
ꯈꯪꯗꯦ ꯃꯥꯗꯤ ꯑꯗꯨꯝꯕꯗꯣ ꯑꯩꯅ ꯅꯍꯥꯟ ꯍꯪꯉꯦ ꯑꯊꯨꯕꯒꯤ ꯑꯣꯏꯔꯁꯨ ꯑꯇꯞꯄꯒꯤ ꯑꯣꯏꯔꯁꯨ ꯆꯪꯉꯦ ꯆꯞ ꯃꯥꯟꯅꯕꯅꯤ ꯑꯊꯨꯕꯩꯗꯣ ꯇꯧꯔꯨꯅꯨ ꯑꯗꯨꯝ ꯆꯞ ꯃꯥꯟꯅꯅ ꯄꯤꯔꯛꯄꯅꯤ ꯍꯥꯏꯗꯤ
ꯑꯗꯨꯕꯨꯗꯤ ꯏꯃꯥꯟꯅꯕꯤ ꯃꯄꯥꯟꯒꯤ ꯆꯥꯛ ꯊꯣꯡꯕꯤꯗꯣ ꯃꯥꯒꯤ ꯃꯃꯥꯟꯅꯕꯤ ꯑꯅꯤꯒꯤ ꯃꯥꯅ ꯇꯧꯋꯦ ꯅꯍꯥꯟꯋꯥꯏ ꯑꯍꯨꯝ ꯁꯨꯕ ꯃꯇꯝꯗ ꯇꯝꯃꯤꯉꯩꯗꯣ ꯑꯩꯈꯣꯏꯅ